ꯍꯂꯣ
ꯇꯥꯔꯦ ꯇꯔꯦ
ꯍꯜꯂꯣ
ꯇꯥꯔꯕ
ꯇꯔ
ꯐꯗꯔꯃꯤ
ꯁꯨꯝ ꯂꯩꯔꯝꯃꯤꯅꯤ
ꯁꯨꯝ ꯀꯔꯤ ꯁꯨꯝ ꯑꯩꯔꯥ ꯑꯩꯥꯏ ꯀꯥꯏ ꯀꯥꯏ ꯍꯥꯏꯩ ꯄꯥꯜꯂꯤꯒꯦ ꯌꯦꯡꯕ ꯆꯠꯂꯝꯃꯦꯕ
ꯍꯧꯖꯤꯛꯁꯦ
ꯍꯣꯏ
ꯍꯧꯖꯤꯛꯁꯦ ꯍꯩ ꯆꯥꯗꯣꯏꯔꯕ
ꯍ ꯍꯣꯏꯗ ꯆꯥꯔꯣꯏꯌꯦꯦ ꯍꯌꯦꯡ ꯑꯗꯨꯝ ꯏꯗꯦ
ꯀꯩꯀꯩ ꯍꯩ ꯊꯥꯔꯤꯕ
ꯆꯝꯄ꯭ꯔꯥꯁꯨ ꯊꯥꯏ ꯍꯩꯅꯧꯁꯨ ꯊꯥꯏ ꯍꯩꯈꯥꯁꯦ ꯊꯥꯏ ꯍꯩꯈꯥꯕꯨꯗꯤ ꯂꯣꯏꯈ꯭ꯔꯦꯀꯣ ꯑꯗꯨꯒ ꯑꯋꯥꯊꯥꯕꯤꯁꯨ ꯍꯩꯅꯤ ꯑꯋꯥꯊꯥꯕꯤꯁꯨ ꯊꯥꯏ
ꯎ
ꯃꯥꯜ ꯍꯩꯖꯧꯋꯤ ꯑꯇꯩꯗꯤ ꯀꯝꯐꯣꯏ ꯇꯝꯐꯣꯏꯁꯨ
ꯌꯥꯝ ꯊꯥꯏꯅ
ꯌꯥꯪ ꯊꯥꯏ ꯍꯧꯖꯤꯛꯅ ꯍꯩꯅꯧꯒ ꯆꯝꯄ꯭ꯔꯥꯒ ꯄꯥꯜꯂꯤ ꯑꯇꯩꯗꯤ ꯂꯣꯏꯈ꯭ꯔꯦ ꯑꯦ ꯐꯧꯖꯤꯨ ꯄꯂꯦ ꯀꯔꯝꯕꯅꯣ ꯃꯨꯟꯗꯣꯏꯁꯦ
ꯍꯧꯖꯤꯛ ꯃꯇꯝꯒꯤ ꯍꯩ
ꯆꯝꯄ꯭ꯔꯥꯁꯨ ꯄꯤꯛꯏꯍꯦ ꯑꯗꯒꯤ ꯍꯩꯅꯧꯁꯨ ꯍꯩꯅꯧꯗꯤ
ꯍꯧꯖꯤꯛ ꯃꯇꯝꯒꯤ ꯍꯩꯗꯤ ꯍꯩꯅꯧꯅꯤ ꯀꯩꯅꯣ
ꯍꯩꯅꯧꯗꯤ ꯑꯃꯨꯟꯕ ꯑꯃꯨꯟꯕ ꯄꯥꯟꯗꯦ ꯑꯩꯈꯣꯏꯗꯤ ꯑꯃꯨꯟꯕ ꯆꯥꯕ ꯌꯥꯕ ꯄꯥꯟꯗꯦꯕ ꯁꯪꯉꯤꯀꯥꯟꯗ ꯆꯥꯕ ꯍꯥꯎꯕꯤ ꯉꯥꯛꯇꯕ ꯃꯨꯜꯂꯗꯤ ꯇꯤꯟ ꯆꯥꯕ ꯆꯦꯛꯈꯥꯏꯕ ꯄꯨꯝꯕ ꯑꯗꯨꯝꯕ ꯂꯣꯏ ꯇꯧꯋꯦ ꯗꯨꯕꯦ
ꯎꯝ ꯑꯩꯅꯧ ꯆꯥꯃꯜꯗꯅ ꯅꯥꯔꯦ ꯑꯩꯗꯤ
ꯀꯥꯏꯗꯒꯩꯅꯧꯅ
ꯁꯨꯝ ꯏꯃꯥꯟꯅꯕꯉꯩꯅ ꯄꯣꯔꯛꯄꯅꯤꯗ
ꯎꯝ ꯃꯇꯝꯁꯤ ꯀꯩꯅꯣ ꯆꯥꯎ ꯀꯩꯅꯣ
ꯆꯥꯃꯟꯗꯅ ꯅꯥꯔꯦ ꯅꯨꯡꯇꯤꯒꯤ ꯆꯥꯃꯟꯗꯅ ꯑꯌꯨꯛ ꯅꯨꯡꯗꯥꯡ ꯑꯌꯨꯛ ꯅꯨꯡꯗꯥꯡ ꯑꯍꯨꯝ ꯆꯥꯕꯒꯤ
ꯎꯝ ꯈꯜꯂꯦ ꯑꯗꯨꯗꯤ ꯐꯪꯉꯛꯔꯣꯏ ꯊꯣꯡꯉ ꯆꯥꯊꯣꯛꯑ ꯃꯨꯟꯕꯗꯣ ꯍꯥꯎꯕꯅꯦ
ꯎꯝ ꯍꯥꯏꯩꯅꯧꯁꯦ
ꯎꯝ ꯍꯥꯏꯩꯅꯧ ꯑꯃꯨꯟꯕꯗꯣ ꯀꯩꯅꯣ ꯇꯧꯋꯦꯗꯅ ꯎꯝ ꯎꯝ ꯐꯖꯅ ꯃꯀꯣꯛ ꯈꯣꯛꯇꯣꯛꯑꯀꯥꯟꯗ ꯁꯣꯏꯔꯦꯗꯅ ꯁꯣꯏꯔ ꯀꯥꯟꯗ ꯏꯁꯤꯡ ꯁꯨꯛꯇꯥꯛ ꯊꯥꯛꯇꯕꯤꯗ ꯑꯗꯨ ꯈꯛꯇꯪ ꯒ꯭ꯌꯥꯁꯇ ꯃꯩꯔꯤ ꯄꯤꯛꯅ ꯂꯩꯊꯔꯀꯥꯟꯗ ꯊꯣꯡꯕ ꯑꯗꯨꯒ ꯆꯥꯈꯠꯇꯔ ꯆꯥꯕ ꯍꯥꯎꯕꯅꯦ ꯆꯥꯏ ꯑꯩꯈꯣꯏ ꯉꯥꯏꯍꯥꯟ
ꯆꯥꯗꯔꯤꯌ ꯃꯨꯛꯇ
ꯆꯥꯔꯦ ꯌꯦꯡꯉꯣ ꯍꯥꯎꯕꯅꯦ ꯑꯩꯈꯣꯏ ꯃꯅꯤꯡ ꯄꯥꯠꯇꯕꯨꯗꯤ ꯑꯃꯨꯟꯕ ꯑꯃꯨꯟꯕ ꯄꯥꯜꯂꯦ ꯍꯥꯏꯕꯅꯦ ꯑꯗꯣ ꯇꯤꯟꯗꯤ ꯆꯥꯏ ꯇꯤꯟꯗꯤ ꯆꯥꯏ ꯑꯃꯟꯕꯗꯤ ꯄꯥꯜꯂꯤ
ꯑꯩꯈꯣꯏ ꯌꯨꯝꯗꯁꯨ ꯍꯩꯅꯧꯗꯤ ꯃꯈꯜ ꯃꯌꯥꯝ ꯄꯥꯟꯗꯤ ꯄꯥꯟꯕꯅꯤ
ꯀꯔꯤ ꯀꯔꯤ ꯃꯈꯜ
ꯃꯈꯜ ꯑꯗꯨꯝ ꯃꯨꯜꯂ ꯆꯥꯕ ꯌꯥꯕ ꯑꯗꯨꯗꯒꯤ ꯃꯨꯜꯂꯀꯥꯟꯗꯁꯨ ꯑꯗꯨꯝ ꯑꯁꯪꯕꯩ ꯇꯥꯏꯞꯇ ꯇꯧꯔꯒ ꯊꯨꯝꯕ ꯀꯛ ꯀꯛ ꯀꯛ ꯂꯥꯎꯕ ꯃꯨꯜꯂꯀꯥꯟꯗ ꯄꯦꯠꯇꯕꯗꯣ ꯃꯥꯏꯅ ꯇꯧꯕ ꯂꯩ ꯃꯈꯜ ꯃꯈꯜ
ꯑꯁꯥꯡꯕꯗꯨꯔ
ꯑꯁꯥꯡꯕ ꯅꯠꯇꯦ ꯌꯥꯝ ꯍꯣꯏ ꯈꯤꯇꯪ ꯌꯥꯝ ꯀꯥꯏꯅ ꯁꯥꯡꯕ ꯅꯠꯇꯦ ꯑꯗꯣ ꯈꯤꯇꯪ ꯈꯛꯇꯪ ꯑꯃ ꯃꯣꯏ ꯗꯦꯁꯀꯤ ꯍꯩꯅꯧꯒꯥꯟꯅ ꯂꯩꯕꯅꯦ ꯑꯗꯨꯝꯕꯗꯨꯗꯤ ꯅꯠꯇꯦ
ꯎꯝ ꯆꯥꯎ ꯃꯇꯝ ꯑꯣꯏꯔꯤꯀꯥꯟꯗ ꯈꯔ ꯌꯥꯝꯅ ꯍꯝ
ꯁꯕꯟꯗꯅꯅꯥꯔ ꯍꯥꯏꯒ
ꯅꯍꯔꯗꯒꯂꯤ ꯆꯂꯣ ꯅꯅꯥ ꯐꯔꯒ ꯆꯥꯎꯑꯣ
ꯈꯩꯅꯧ ꯑꯣꯏ ꯆꯥꯒꯦ ꯒꯨꯂꯤ ꯃꯍꯨꯠ
ꯎꯝ ꯍꯩꯅꯧ ꯍꯩꯅꯧꯗꯣ ꯑꯣꯏꯅ ꯆꯥꯔꯣꯏ ꯃꯥꯅ ꯅꯍꯥꯟ ꯅꯤꯅ ꯆꯥꯔꯒ ꯑꯃꯨꯛ ꯐꯖꯅꯦꯕ ꯅꯠꯇ꯭ꯔꯥ
ꯍꯣꯏ ꯑꯗꯨꯏ ꯋꯥꯈꯜꯗꯅꯦ ꯑꯃꯨꯛ ꯆꯥꯒꯦ ꯍꯥꯏꯁ
ꯥꯛ ꯑꯩꯅ ꯍꯥꯏꯁꯦ ꯑꯩꯅ ꯍꯧꯖꯤꯛ ꯍꯥꯏꯈꯤꯕꯗꯣ ꯑꯗꯨ ꯊꯣꯡꯉꯒ ꯆ
ꯆꯥꯛꯒꯦ ꯆꯥꯛ ꯌꯦꯡꯒꯦ ꯍꯣꯏ ꯃꯤ ꯑꯗꯨꯝ ꯍꯥꯏꯗꯤ ꯀꯩꯅꯣ ꯑꯃꯨꯟꯕ ꯇꯧꯔꯒ ꯀꯩꯅꯣꯒꯨꯝꯕ ꯑꯥꯏꯁ ꯀ꯭ꯔꯤꯝꯒꯨꯝꯕ ꯁꯥꯕ ꯈꯣꯠꯄ ꯑꯗꯨꯝꯕꯗꯤ ꯑꯗꯨꯝ ꯎꯔꯦꯕꯀꯣ ꯑꯗꯨ ꯑꯗꯨꯃꯥꯏꯅ ꯗꯥꯏꯔꯦꯛ ꯊꯣꯡꯉꯒ ꯆꯥꯕꯗꯨꯗꯤ ꯈꯪꯗ꯭ꯔꯤꯕꯅꯤ
ꯍꯥꯎ ꯃꯍꯥꯎ ꯌꯦ
ꯌꯦꯡ ꯀꯦ ꯌꯦꯡꯈꯤ ꯍꯩꯅꯧ ꯅꯠꯇꯕ ꯑꯇꯩꯗꯤ ꯃꯨꯟꯗꯕ꯭ꯔꯣ ꯑꯩ ꯊꯥꯏꯗꯣ
ꯎꯝ ꯀꯥꯡꯝꯐꯣꯏ ꯀꯝꯐꯣꯏꯗ ꯄꯠꯂꯦ ꯍꯧꯖꯤꯛꯀꯥꯟ ꯀꯩꯗꯧꯝꯅꯣ ꯈꯪꯗꯦ ꯈ꯭ꯋꯥꯏ ꯐꯥꯔꯁꯇ ꯄꯥꯜꯂꯛꯄꯗꯗꯤ ꯉꯥꯡꯁꯥꯡ ꯉꯥꯡꯁꯥꯡ ꯉꯥꯡꯒ ꯌꯥꯝ ꯆꯥꯎꯔꯀꯥꯟ ꯐꯖꯕꯅꯦꯕꯀꯣ
ꯎꯝ
ꯍꯧꯖꯤꯛ ꯄꯥꯜꯂꯛꯄꯁꯤꯗꯤ ꯀꯔꯤ ꯍꯥꯏꯅꯤ ꯃꯆꯦꯠ ꯃꯆꯦꯠ ꯄꯨꯝꯕꯤꯗꯣ ꯈꯪꯉꯤꯅ
ꯑꯝ
ꯑꯗꯨ ꯀꯔꯤ ꯂꯥꯏꯅꯥꯅꯣ ꯈꯪꯗꯦ ꯃꯨꯟꯗ꯭ꯔꯤꯀꯥꯟꯗꯒꯤ ꯍꯧꯅ ꯀꯕꯔꯗ ꯃꯆꯦꯠ ꯃꯆꯦꯠꯇꯣ ꯄ ꯑꯃ ꯍꯧꯔꯛꯑꯅꯦꯕ ꯑꯣ ꯃꯅꯨꯡꯗꯁꯨ ꯑꯗꯨꯝ ꯇꯪꯈꯥꯏ ꯇꯪꯈꯥꯏ ꯄꯨꯝꯕꯒꯨꯝꯕ ꯑꯗꯨꯝ ꯌꯥꯎꯋꯦꯕ
ꯅꯣꯡ ꯇꯥꯗ ꯔꯅ ꯔꯣꯝꯗꯗꯤ
ꯎꯝ ꯁꯤꯒꯗꯤ ꯇ ꯑꯗꯦ
ꯑꯪꯗꯤ
ꯎꯝ ꯉꯔꯥꯡ ꯅꯨꯡꯗꯥꯡ ꯇꯥꯕ ꯃꯥꯜꯂꯦ ꯑꯍꯤꯡꯗ
ꯉꯔꯥꯡ ꯅꯨꯡꯊꯤꯟ ꯅꯨꯡꯊꯤꯟꯗꯩ ꯇꯥꯏ ꯁꯤꯗꯗꯤ ꯑꯗꯨꯒ ꯅꯨꯡꯗꯥꯡꯗꯁꯨ ꯑꯃꯨꯛ ꯇꯥꯏ ꯍꯅꯨꯡꯗꯥꯡꯗꯗꯤ ꯍꯥꯏꯇꯥꯔꯦ ꯑꯃꯨꯛ ꯅꯨꯡꯊꯤꯟꯗꯁꯨ ꯑꯗꯨꯝ ꯇꯥꯏ ꯇꯥꯕꯗꯤ
ꯎꯝ
ꯅꯣꯡ ꯇꯥꯔꯁꯨ ꯀꯩꯁꯨ ꯏꯪꯕꯗꯤ ꯑꯣꯏꯗꯦꯗ ꯑꯗꯨꯝ ꯇꯨꯝꯕ ꯀꯥꯟꯗ ꯐꯦꯟ ꯊꯥꯔꯒ ꯑꯗꯨꯝ ꯇꯨꯝꯃꯤ
ꯍꯧꯖꯤꯛ ꯏꯪꯉꯦ ꯍꯧꯖꯤꯛ ꯃꯄꯥꯟ ꯊꯣꯛꯑꯣ ꯏꯉꯕꯔꯦ ꯏꯪꯉꯕꯅꯦ ꯌꯦꯡꯉꯣ ꯃꯄꯥꯟ ꯊꯣꯛ ꯀꯒ
ꯍꯩꯅꯧ ꯑꯃꯨꯛ ꯆꯥ ꯊꯕꯤ ꯑꯃꯨꯛ ꯆꯥ ꯐꯦ ꯍꯥꯏꯔꯒ ꯑꯃꯨꯛ ꯇꯨꯝ
ꯎꯝ
ꯎꯝ ꯁꯤꯅꯉ ꯅꯥꯔꯤꯁꯦ
ꯇꯨꯝꯕꯒ ꯆꯥꯕꯒ ꯇꯨꯝꯕꯒ ꯆꯥꯕꯒ ꯑꯁꯤ ꯅꯠꯇ꯭ꯔꯗꯤ ꯂꯩꯇ꯭ꯔꯦꯕ ꯅꯠꯇ꯭ꯔꯥ
ꯂꯩꯗ
ꯂꯩꯇꯦ ꯂꯩꯇꯦ ꯑꯗꯨ ꯄꯥꯝꯖꯔꯤ ꯅꯠꯇ꯭ꯔꯥ
ꯆꯥꯕꯗꯨꯁꯨ ꯑꯃꯨꯛ ꯊꯣꯡꯕ ꯍꯥꯏꯕ ꯑꯃ ꯆꯪꯉꯤ ꯑꯗꯨꯗꯤ ꯊꯣꯡꯕꯁꯨ ꯇꯧꯏꯤ ꯀꯩꯅꯣ
ꯎꯝ ꯊꯣꯡꯕꯁꯨ ꯇꯧꯕ꯭ꯔꯥ ꯊꯣꯡꯕꯁꯨ ꯇꯧꯕ꯭ꯔꯥ ꯊꯣꯡꯕꯗꯨꯗꯤ ꯆꯥꯅꯕꯒꯤꯗꯃꯛꯇꯅꯤ ꯀꯩꯅꯣ ꯑꯗꯨꯗꯤ ꯑꯗꯨꯝ
ꯑꯗꯨꯁꯨ ꯊꯕꯛ ꯑꯃꯅꯤ ꯀꯩꯅꯣ ꯊꯣꯡꯗ꯭ꯔꯗꯤ ꯀꯃꯥꯏ ꯆꯥꯅꯤ
ꯊꯣꯡꯕ ꯆꯥꯎꯥꯎꯕ ꯇꯨꯝꯕꯥ ꯂꯩꯌ ꯂꯩꯌ
ꯀꯩ ꯏꯟꯁꯥꯡꯅꯤ ꯍꯥꯎ ꯍꯥꯎꯔꯤꯒꯦ ꯍꯧꯖꯤꯛꯀꯥꯟꯁꯤꯕꯨ
ꯁꯧꯒꯔꯤꯅ ꯁꯧꯒ꯭ꯔꯤꯅ ꯃꯍꯥꯎꯔꯦ
ꯁꯧꯒ꯭ꯔꯤ ꯈꯛꯇꯪ
ꯎꯝ ꯍꯧꯖꯤꯛ ꯅꯨꯡꯗꯥꯡꯗ ꯁꯧꯒ꯭ꯔꯤ ꯊꯣꯡꯗꯣꯏꯅꯦ
ꯁꯧꯒꯔꯤꯒꯩ ꯌꯦꯟꯒ ꯍꯥꯏꯔꯗꯤ ꯁꯒꯔꯤ ꯆꯥ ꯇꯥꯔꯦ ꯑꯗꯣ
ꯍꯥꯥ
ꯁꯒꯂꯤ ꯀꯩ ꯌꯦ ꯍ ꯍꯥꯏꯁ ꯁꯧꯔꯤ ꯑꯗꯨꯝ ꯆꯥꯔꯦ
ꯁꯧꯒ꯭ ꯀꯌꯦ ꯌꯥꯗꯤ ꯑꯣꯁꯥꯅꯤ
ꯑꯣꯅ ꯀꯥꯟꯁꯤꯗ ꯍꯧꯖꯤꯛ ꯀꯟꯅ
ꯀꯩꯗꯧꯕꯩ ꯅꯥꯉꯔ ꯅꯣꯡꯃ
ꯅꯥꯕ ꯃꯇꯝ ꯑꯣꯏꯕꯒꯤ
ꯉꯔꯥꯡꯁꯨ ꯌꯦꯟ ꯆꯥꯏ
ꯅꯥꯔꯕꯅꯤꯅ ꯂꯣꯏꯅ ꯍꯣꯡꯅꯔꯕꯅꯤ ꯑꯣꯛ
ꯎꯝ ꯀꯖꯥꯏ ꯑꯗꯨꯗꯤ ꯇꯤꯟꯗꯣ ꯌꯥꯎꯕꯗꯤ ꯑ
ꯁꯟꯅ ꯃꯐꯔꯤ
ꯍꯟ ꯁꯦꯡꯅꯥ ꯅꯥꯗꯕ꯭ꯔꯣ
ꯁꯟꯗꯤ ꯅꯥꯄꯤ ꯆꯥꯕꯅꯤꯅ ꯅꯥꯗꯦ
ꯎꯝ ꯀꯣꯛꯅ ꯀꯩ ꯁꯥꯕꯒꯦ
ꯑꯣꯛꯅ ꯑꯃꯣꯠꯄ ꯆꯥꯕꯒꯤ
ꯟ ꯁꯟ ꯏꯁꯤꯡꯦꯡ ꯁꯦꯡꯕ ꯃꯥꯜꯂꯦ ꯑꯃꯔꯣꯝꯗꯗꯤ ꯁꯤꯦꯡꯉꯀꯣ
ꯈꯪꯕ꯭ꯔꯥ
ꯐꯔꯤ
ꯁꯟꯅ ꯄꯣꯛꯂꯛꯄꯗꯩꯅ ꯁꯤꯔꯐꯥꯎ ꯃꯅꯥ ꯃꯁꯤꯡ ꯆꯥꯔ ꯍꯤꯡꯉꯦ ꯑꯗꯣ ꯃꯌꯦꯡꯗꯤ ꯁꯨꯡꯇꯥ ꯇꯥꯗꯦꯅ ꯑꯃ ꯂꯩꯕꯗꯣ ꯃꯤꯅ ꯃꯌꯦꯡ ꯇꯥꯅꯕꯅꯦ ꯃꯤꯅ ꯃꯌꯦꯡ ꯇꯥꯟꯅꯕꯅꯦꯅ ꯃꯅꯥ ꯃꯁꯤꯡ ꯆꯥꯅꯕꯗꯣ
ꯎꯝ ꯍ ꯃꯥꯏꯗꯨꯁꯨ ꯈꯟꯅꯅꯕ ꯌꯥꯎ ꯋꯥꯔꯤ ꯑꯃ
ꯎ ꯀꯣꯛꯄꯗ ꯁꯤꯐꯥꯎ ꯃꯅꯥ ꯃꯁꯤꯡꯗ ꯆꯥꯏ ꯑꯗ ꯃꯌꯦꯡꯗꯤ ꯁꯨꯛꯇ ꯇꯥꯗꯦ
ꯎꯝ ꯇꯥꯗ꯭ꯔꯤ ꯅꯪ ꯍꯥꯏꯔ ꯇꯥꯔꯤꯁꯤꯅꯦ
ꯂꯩꯕꯅꯤ ꯃꯣꯏꯒꯤ ꯃꯤꯝꯁꯀꯤ ꯏꯁꯇꯥꯏꯜꯗꯒ ꯁꯦꯝꯦꯅꯕꯅꯤ
ꯎꯝ ꯀꯔꯤ ꯌꯦꯟꯖꯥꯡ ꯊꯣꯡꯗꯣꯔꯕ
ꯑꯦꯟꯁꯥꯡꯁꯦ ꯏꯃꯥꯟꯅꯕ ꯑꯃ ꯂꯥꯛꯀꯅꯤꯅ ꯍꯥꯏꯕꯅꯤ ꯈꯪꯗꯦ ꯍꯣꯔꯦꯟ ꯃꯣꯏ ꯂꯥꯛꯑꯒ ꯈꯟꯅꯔꯅꯤ ꯑꯍꯥꯎꯕ ꯑꯃꯗꯤ ꯆꯥꯁꯦ ꯍꯥꯏꯔꯅꯤ ꯃꯥ ꯂꯥꯛꯇꯣꯏꯅꯤꯅ
ꯆ ꯆ ꯑꯍꯥꯎꯕꯗ ꯆꯥꯃꯟꯗꯅ
ꯗꯕꯜꯂꯨꯇꯤ ꯃꯥꯜꯂꯦꯒ ꯍꯥꯏꯌꯣ
ꯕꯂꯨꯇꯤ ꯅꯠꯇꯦꯗ ꯍ
ꯀꯒꯣꯂꯥ
ꯟ ꯃꯥꯂꯦ ꯟ
ꯇꯣꯁꯇ ꯍꯥꯎꯕꯅꯤꯅꯦ
ꯇꯣꯁꯂꯥꯛ
ꯎꯝ
ꯍꯥꯎꯕꯅꯤ
ꯀꯣꯏ ꯆꯥꯗ ꯇꯕ
ꯍꯥꯎꯕꯅꯤ ꯍꯥꯎꯕꯅꯤ ꯆꯥꯛ ꯗꯨꯀꯥꯟꯗ ꯌꯣꯜꯂꯤꯦꯗꯨꯗꯤ
ꯆꯥꯒꯦ ꯆꯒ
ꯆꯥꯎ ꯆꯎ꯫